ꯔꯣ
ꯑ ꯑ ꯇꯥꯏ
ꯑꯣ ꯅ ꯋꯥ ꯈꯔ ꯅꯨꯡꯉꯥꯏꯇꯕ꯭ꯔꯣ
ꯍ ꯅ ꯅꯨ ꯋꯥꯈ꯭ꯔꯅꯨꯡꯥꯏ
ꯀꯣꯏꯗꯣꯏꯔꯝꯃꯤꯅꯣ
ꯁꯨꯝ ꯐꯝꯃꯒ ꯂꯩꯌꯦ
ꯑꯣ ꯊꯕꯛ ꯏꯪꯈꯥꯡ ꯇꯧꯔꯔꯣꯏꯗ꯭ꯔꯣ ꯉꯁꯤꯗꯤ
ꯎ ꯇꯎꯅꯤ
ꯍ
ꯃꯥꯕꯤ ꯍꯣꯗ ꯏ ꯆꯦꯠꯅꯤ
ꯑꯥ
ꯑꯗꯨꯒ ꯑꯆꯥꯄꯣꯠ ꯀꯩꯀꯥ ꯆꯥꯅꯤꯡꯉꯩ ꯍꯥꯎꯔ ꯇꯧꯔꯤ
ꯑꯁ ꯅꯨꯡꯉꯥꯏꯅꯤ ꯑꯗꯨꯗꯤ
ꯍꯣꯏ ꯅꯪꯗꯦ ꯆꯥꯛꯀ ꯆꯥꯔꯕꯣ
ꯑꯩ ꯆꯥꯛ ꯆꯥꯕ ꯂꯣꯏꯔꯦ ꯍꯧꯖꯤꯛ ꯍꯛꯇ ꯉꯥꯛꯇꯥ ꯍꯧꯒꯠꯂꯦ ꯉꯁꯤꯗꯤ ꯀꯩ ꯍꯥꯏꯕ
ꯀꯩ ꯌꯦꯟꯖꯥꯡ ꯆꯥꯔꯥꯒꯦꯕ
ꯁꯧꯒ꯭ꯔꯤꯒ ꯉꯥ ꯑꯀꯪꯕ ꯑꯗꯨꯒ ꯊꯥꯡꯖꯤꯡꯅꯤ ꯑꯗꯨꯒ ꯉꯥ ꯃꯔꯤꯟꯗꯣ ꯉꯧꯔ ꯆꯥꯏ
ꯑꯗꯨꯍꯛ
ꯍꯥꯥ
ꯑꯗꯨ ꯈꯠꯇ
ꯆꯥꯛꯀ ꯊꯨꯝꯒ ꯑꯁ ꯆꯥꯗ꯭ꯔꯦꯍꯦꯛ ꯉꯁꯤꯗꯤ ꯍꯣꯏ ꯅꯣꯏꯗꯤ
ꯍꯥꯎꯔꯝꯗꯧ ꯃꯥꯜ ꯆꯥꯗ꯭ꯔꯤ
ꯑꯠꯗꯤ ꯃꯊꯦꯜ ꯌꯥꯝꯅ ꯇꯧꯕꯒꯤ ꯑꯣꯏꯔꯝꯃꯅꯤ ꯍꯧꯖꯤꯛꯐꯥꯎ ꯂꫭꯏꯗ꯭ꯔꯗꯤ
ꯍꯣꯏ ꯃꯊꯦꯜ ꯌꯥꯝꯗ꯭ꯔꯗꯤ ꯆꯥꯅꯤꯡꯗꯦꯕ ꯆꯥꯕ ꯆꯥꯅꯤꯡ
ꯍꯥ ꯍꯥ
ꯑꯩ ꯁꯧꯒ꯭ꯔꯤ ꯌꯦꯟꯁꯥꯡꯁꯤꯗꯤ ꯈꯖꯤꯡꯁꯨ ꯍꯥꯞꯇꯦ ꯀꯩꯅꯣ ꯌꯥꯝ ꯍꯥꯎꯕ꯭ꯔꯣ ꯀꯃꯥꯏꯅ ꯊꯣꯡꯕ꯭ꯔꯣ ꯅꯪꯅ ꯊꯣꯡꯕ꯭ꯔꯥ ꯃꯥꯒꯤꯅ ꯃꯥꯜꯂꯦ
ꯅꯠꯇꯦꯍꯦ ꯑꯩꯈꯣꯏ ꯏꯇꯩ ꯃꯈꯣꯏꯅ ꯊꫭꯡꯕꯅꯦ
ꯑꯣ ꯅꯪꯗꯤ ꯊꯣꯡꯕ ꯍꯩꯇꯕ
ꯊꯣꯡꯕ ꯍꯩꯔꯁꯨ ꯃꯣꯏꯅ ꯑꯗꯨꯝ ꯊꯣꯡꯕꯅꯤꯅ ꯀꯃꯥꯏꯅ ꯆꯪꯗꯣꯏꯕꯅꯣ ꯆꯥꯛꯅꯐꯝꯗ ꯃꯣꯏꯅ ꯑꯗꯨꯝ ꯊꫭꯡꯕꯤꯔꯅꯤ ꯀꯩꯅꯣ
ꯐꯅꯦ ꯑꯗꯨ ꯅꯪꯗꯤ ꯍꯥꯏꯕ ꯑꯝꯇ ꯂꯩꯇ
ꯍꯥꯏꯌꯦ ꯑꯩ ꯆꯥꯛ ꯊꯣꯡꯕ ꯍꯩꯩꯅ ꯆꯥꯛ ꯍꯟꯖꯥꯛ
ꯅꯪꯅ ꯀꯩ ꯀꯩ ꯍꯩꯏꯕ
ꯀꯩꯗꯅꯕ
ꯏꯟꯖꯥꯡꯒꯨꯝꯕ ꯑ ꯀꯩꯅꯣ ꯅꯪꯅ ꯑꯍꯩꯕꯗꯣ
ꯑꯩꯅ ꯊꯣꯡꯕ ꯍꯩꯑ ꯀꯥꯡꯁꯣꯏꯁꯨ ꯊꯣꯡꯕ ꯍꯩꯑ ꯌꯦꯟꯖꯥꯡ ꯍꯥꯎꯁ ꯁꯨ ꯁꯥꯁꯨ ꯊꯣꯡꯕ ꯍꯩꯌꯦ
ꯁꯥ ꯁꯥꯗꯨꯗꯤꯀꯣ ꯑꯗꯨꯗꯤ ꯑ ꯑꯣꯛꯁꯥꯁꯦ
ꯍꯣꯏ
ꯅꯣꯏ ꯅꯣꯏꯒꯤꯁꯨ ꯇꯥꯔꯗꯤ ꯀꯃꯥꯏ ꯊꯣꯡꯉ
ꯀꯗꯗꯤ
ꯀꯩꯅꯣ ꯍꯩꯇꯕ꯭ꯔꯣ
ꯑꯗꯨ ꯃꯁꯂꯥ ꯍꯥꯞꯄꯅꯤ ꯊꯣꯡꯉꯅꯤ ꯂꯣꯏꯔꯦ ꯀꯩꯅꯣ
ꯑꯦ ꯑꯗꯨꯅ ꯍꯎꯕ꯭ꯔꯣ
ꯑꯗ ꯗꯤꯖꯥꯏꯟ ꯗꯤꯖꯥꯏꯟ ꯂꯩꯌꯦ ꯃꯤ ꯈꯔꯗꯤ ꯁꯣꯏꯕꯨꯝ ꯍꯥꯞꯕꯒ ꯊꯣꯡꯕꯁꯨ ꯂꯩꯑꯦ ꯀꯨꯛꯀꯔꯗ ꯀꯥꯞꯄꯒ ꯍꯦꯟꯖꯥꯡ ꯑꯣꯏꯅ ꯊꯣꯡꯕꯁꯨ ꯂꯩꯌꯦ ꯍ ꯍꯣꯏ
ꯁꫭꯏꯕꯨꯝ ꯍꯥꯞꯄꯗꯨꯗꯤ ꯌꯥꯝ ꯉꯥꯎꯋꯦ
ꯎꯝ ꯎꯝ ꯃꯣꯏ ꯃꯥꯒꯤ ꯐꯦꯠꯇꯣ ꯂꯣꯏ ꯃꯥꯡꯍꯟꯕꯅꯦꯔꯣ
ꯍꯣꯏ ꯍꯣꯏ ꯑꯗꯨ ꯅꯣꯏꯗꯤ ꯑꯣꯛꯁꯥꯒꯨꯝꯕ ꯉꯥꯎꯕꯗꯣ ꯀꯩꯅꯣ ꯊꯥꯎꯒꯨꯝꯕ ꯈꯔ ꯅꯠꯇ꯭ꯔꯒ ꯑꯣꯀꯦ ꯃꯥꯒꯤ ꯑꯗꯒꯤ ꯊꯥꯎ ꯃꯁꯥꯗꯤ ꯊꯣꯛꯏꯅ
ꯍꯣꯏ ꯀꯦꯞꯁꯨꯜꯗꯒꯤꯗꯣ
ꯍꯥꯏ ꯀꯦꯁꯨꯜꯗꯒꯤ ꯑꯗꯨ ꯑꯗꯨꯗꯒꯤ ꯑꯗꯨꯝ ꯉꯥꯎꯕ꯭ꯔꯥ ꯅꯠꯇ꯭ꯔꯒ ꯑꯗꯨꯝ ꯊꯥꯎ ꯍꯥꯞꯄ꯭ꯔꯥ ꯍꯥꯏꯕ
ꯑꯗꯨꯗꯒꯤ ꯑꯗꯨꯝ ꯉꯧꯋꯦ ꯑꯩꯈꯣꯏꯗꯤ
ꯑꯣ ꯍꯣꯏ ꯃꯤ ꯈꯔꯗꯤ ꯑꯗꯨꯃꯥꯏꯅ ꯇꯧꯅꯕ꯭ꯔꯥꯅꯦ
ꯍꯣꯏ ꯑꯈꯣꯏ ꯏꯃꯥ ꯏꯄꯥꯗꯤꯅꯦ
ꯍꯣꯏ
ꯑꯣꯛꯁꯨ ꯁꯟꯁꯨ ꯃꯣꯏꯗꯤ ꯆꯒꯦꯝ ꯌꯥꯝ ꯆꯥꯅꯤꯡꯉꯦ ꯈꯪꯗꯦ ꯈꯔ ꯑꯍꯟ ꯑꯣꯏꯕꯒꯤꯔ
ꯑꯣ ꯆꯒꯦꯝ ꯕꯣꯝꯕꯗꯨ ꯀꯣ
ꯑꯩꯗꯤ ꯁꯟꯗꯗꯤ ꯑꯗꯨꯃꯥꯏꯅ ꯍꯥꯞꯄꯗꯨꯗꯤ ꯍꯥꯎꯋ ꯑꯣꯛꯁꯥꯗꯗꯤ ꯆꯥ ꯏꯟꯁꯥꯗ ꯍꯥꯞꯄꯗꯣ ꯇꯥꯕ꯭ꯔꯣ ꯑꯗꯨꯥꯎ
ꯑꯍꯣꯏ ꯅꯨꯡꯇꯤꯒꯤ ꯆꯥꯏꯔꯗꯤ ꯆꯃꯜꯂꯗꯤ ꯍꯥꯎꯇꯦ ꯃꯔꯛ ꯃꯔꯛꯇ ꯆꯥꯛꯂꯕꯗꯣ ꯍꯥꯎꯋꯦ ꯆꯒꯦꯝꯁꯨ
ꯍꯣꯏ ꯍꯣꯏ ꯃꯥꯅꯦ ꯑꯗꯨ ꯌꯦꯟ ꯁꯥꯗ ꯍꯥꯞꯄꯅ ꯕꯦꯁ ꯅꯤꯗ
ꯍꯣꯏ ꯑꯗꯨꯁꯨ ꯂꯣꯛ ꯀꯦꯜꯒꯤꯒꯣ ꯅꯪ ꯂꯨ ꯂꯣꯀꯦꯜꯒꯤ ꯆꯥꯕ꯭ꯔꯣ
ꯅꯪ ꯂꯣꯀꯦꯜ ꯌꯦꯟꯖꯥꯗ꯭ꯔꯣ꯫
ꯆꯥꯏꯌꯦ ꯑꯗꯨ ꯑꯣꯏꯔꯁꯨ ꯆ ꯍꯥꯞꯄ꯭ꯔꯣ
ꯑꯗꯨꯁꯤ ꯒꯦꯝ ꯖꯥꯝꯅ ꯑ ꯕꯣꯏꯂꯔꯁꯤ ꯀꯦꯝ ꯆꯥꯔ ꯀꯥꯟꯅꯗꯦꯍꯦ꯫
ꯍ
ꯑꯗꯨꯗꯤ ꯑꯩ ꯀꯌꯥꯒꯗꯤ ꯁꯤꯡꯒꯤ ꯀꯩꯅꯣ ꯃꯅꯥꯗꯣ ꯁꯤꯡꯒꯤ ꯃꯅꯥ
ꯍꯥꯝ
ꯑ ꯑꯗꯨ ꯈꯛꯇ ꯍꯥꯞꯄꯒ ꯊꯣꯡꯕꯗꯣ ꯍꯥꯎꯋꯦ ꯃꯁꯂꯥ ꯀꯩꯀꯥ ꯍꯥꯞꯇꯕꯤꯗ
ꯍꯣꯏ ꯑꯗꯨꯁꯨ ꯑꯗꯨꯝ ꯍꯥꯎꯋꯦ
ꯎꯝ ꯑꯗꯣ
ꯍꯥ
ꯆꯥꯛ ꯌꯤꯟꯖꯥꯡ ꯍꯥꯎꯇꯕ ꯀꯥꯟꯗ ꯀꯩ ꯀꯩ ꯁꯦꯝꯃꯒ ꯆꯥꯔꯨꯕ꯫
ꯑꯗꯨꯝ
ꯑꯥ
ꯄꯤꯡꯁꯨ ꯀꯩꯀꯥ ꯁꯦꯝꯂ ꯁ ꯍꯥꯏꯅ ꯑꯗꯨꯝ
ꯑꯥꯂꯨ ꯉꯧꯔꯒ ꯑꯁꯤꯒꯨꯝꯕ
ꯍꯣꯏ ꯍꯣꯏ ꯃꯥꯥꯟꯅꯩꯅꯦ ꯑꯗꯨꯗꯤ ꯑꯩꯈꯣꯏꯁꯦ
ꯍꯣꯏ ꯆꯥꯛ ꯌꯦꯟꯖꯥꯡꯗꯤ ꯄꯥꯛ ꯈꯟꯗꯦꯗ ꯃꯣꯏꯅ ꯊꯣꯡꯕꯤꯕꯗꯣ ꯑꯗꯨꯝ ꯆꯥꯏꯌꯦꯗ ꯍꯥꯏꯕꯗꯤ
ꯑ ꯎꯝ ꯍꯥꯎꯗ꯭ꯔꯁꯨ ꯆꯥꯕ꯭ꯔꯥ ꯍꯥꯎꯕꯁꯨ ꯆꯥꯕ꯭ꯔꯥ
ꯍꯣꯏ ꯑꯗꯣ ꯃꯤ ꯈꯔ ꯅꯨꯄꯥꯅꯀꯣ ꯆꯥꯛ ꯌꯦꯟꯖꯥꯡꯗ꯫ ꯑꯁ ꯀꯝꯄ꯭ꯂꯦꯟ ꯌꯥꯝ ꯇꯧꯕꯗꯣ ꯇꯜꯂꯦꯕ ꯑꯩꯗꯤ ꯊꯣꯡ ꯊꯣꯡꯕꯤꯕꯗꯣ ꯆꯥꯎꯋꯣꯕ꯫
ꯍꯣꯏ ꯅꯨꯄꯥꯒ ꯌꯥꯝ ꯊꯣꯛꯇꯦ
ꯍꯣꯏ ꯀꯝꯗꯦꯟꯅꯦꯌꯝ ꯇꯧꯕꯗꯨꯀꯣ ꯍꯣꯏ꯫
ꯅꯨꯄꯥ ꯑ ꯀꯩꯅꯣ ꯆꯥꯛ ꯍꯤꯟꯖꯥꯡ ꯊꯣꯡꯕ ꯍꯩꯇꯕꯁꯨ ꯅꯨꯄꯥ ꯌꯥꯝ ꯊꯣꯛꯇꯦꯉꯣ꯫ ꯅꯨꯄꯥꯗꯤ ꯂꯣꯏ ꯍꯥꯏꯒꯗꯕ
ꯑꯩꯗꯤ ꯂꯣꯏ ꯍꯩꯌꯦ
ꯁꯤꯤꯁꯨ ꯍ
ꯑꯩꯁ ꯐꯤ ꯁꯨꯕ ꯐꯥꯎ ꯑꯩꯗꯤ ꯏꯆꯦ ꯂꯩꯔꯁꯨ ꯑꯩꯒꯤ ꯏꯊꯟꯗ ꯑꯗꯨꯝ ꯆꯨꯏꯦ
ꯁꯨꯔꯃꯣꯏꯗ ꯍꯦꯛ ꯍꯧꯒꯠꯑ ꯍꯧꯒꯠꯂꯒ ꯅꯃꯥꯟꯅꯕꯁꯤꯡꯒ ꯀꯣꯏꯕ ꯆꯠꯂꯅꯤ ꯀꯣꯏꯕ ꯆꯠꯂꯒ ꯐꯤꯔꯣꯜ ꯑꯃꯣꯠꯄꯗꯣ ꯇꯝꯍꯧꯔꯅꯤ ꯑꯗꯨꯒ ꯌꯨꯝꯗ ꯂꯥꯛꯑꯒ ꯏꯁꯥꯎ ꯂꯥꯡꯉꯅꯤ ꯇꯧꯔꯝꯅꯤꯗ
ꯑꯁ ꯑꯗꯨꯒꯨꯝꯕ ꯇꯧꯕꯒꯤ ꯍꯛ ꯂꯩꯇꯦ ꯑꯩꯉꯣꯟꯗ ꯑꯩꯗꯤ ꯏꯊꯟꯗꯒꯤ ꯆꯨꯒꯅꯤ ꯋꯥ ꯉꯥꯡ ꯂꯣꯏꯌꯦꯦ ꯑꯗꯣ ꯏꯆꯦꯗꯤꯅꯦ ꯏꯆꯦꯗꯤꯅꯦ ꯅꯣꯡ ꯐꯥꯗꯣꯛꯑꯁꯨ ꯍꯥꯏꯔꯁꯨ ꯎꯝ ꯅꯨꯄꯤꯒ ꯅꯨꯄꯥ ꯑꯃꯅꯌꯦꯟ ꯅꯣꯏꯁꯨ ꯑꯗꯨꯝ ꯇꯧꯑꯣ ꯑꯗꯨꯝ ꯅꯨꯡꯇꯤꯒꯤ ꯍꯥꯏꯕꯅꯦ
ꯑꯗꯨꯗꯤ ꯆꯨꯝꯃꯤꯅ ꯅꯨꯄꯥ ꯅꯨꯄꯤ ꯅꯨꯄꯥꯒꯤ ꯅꯨꯄꯤꯅ ꯇꯧꯅꯔꯤꯅꯦ
ꯍꯝ
ꯑꯗꯨꯒ ꯅꯨꯄꯥꯁꯤꯡꯗꯨꯗꯤ ꯐꯥꯝꯃꯟꯗ꯭ꯔꯣ ꯅꯨꯄꯤꯁꯤꯡꯅ ꯆꯥꯛ ꯌꯦꯟꯁꯥꯡ ꯆꯣꯡꯕꯤꯔꯅꯤꯌꯦ ꯆꯥꯕ ꯈꯛꯇ ꯆꯥꯕ ꯈꯛꯇ ꯑꯃꯨꯛꯀ ꯇꯨꯝꯃꯅꯤ
ꯑꯗ ꯅꯣꯏ ꯅꯨꯄꯥ ꯌꯥꯝꯔꯝꯗꯧ ꯃꯥꯜꯂꯦꯀꯣ ꯅꯪ ꯑꯗꯨꯃꯥꯏꯅ ꯍꯥꯏꯕꯗꯣ
ꯍꯣꯏ ꯅꯨꯄꯥ ꯌꯥꯝꯃꯦ ꯑꯩꯈꯣꯏꯗꯤ
ꯑꯗꯨꯒꯤꯅꯤ ꯑꯩꯈꯣꯏ ꯏꯆꯦꯁꯨ ꯅꯨꯄꯥ ꯃꯔꯤ ꯃꯊꯟꯇ ꯅꯨꯄꯤꯅꯦꯕ
ꯑꯥ
ꯑꯗꯨꯒꯤ ꯑꯁ ꯂꯣꯏꯔꯦ
ꯅꯨꯄꯥ ꯂꯩꯕꯅꯤꯀꯣ ꯋꯥꯕꯅꯦꯍꯦ ꯅꯨꯄꯥꯁꯤꯡꯗꯤ ꯀꯩꯅꯣ ꯃꯣꯏꯗꯤ ꯗꯤꯃꯥꯟꯁꯨ ꯌꯥꯝ ꯆꯥꯎꯋꯦ ꯅꯨꯄꯤꯒ ꯃꯥꯥꯟꯅꯗ
ꯑꯗꯣ ꯑꯃꯔꯣꯝꯗꯅꯀꯣ ꯑꯩꯈꯣꯏꯗꯤꯀꯣ ꯅꯨꯄꯥ ꯌꯥꯝꯁꯨ ꯗꯤꯃꯥꯟꯗꯤ ꯄꯥꯛ ꯇꯧꯗꯦꯕ
ꯑꯥ
ꯑꯗꯨꯝ ꯂꯥꯡꯝꯕ ꯀꯣꯏꯕꯗꯤ ꯌꯥꯝ ꯆꯜꯂꯦꯕꯀꯣ ꯗꯤꯃꯥꯟꯗꯤ ꯑꯩꯈꯣꯏ ꯅꯨꯄꯤꯅ ꯇꯧꯋꯦ ꯑꯁ ꯅꯣꯛꯅꯤꯡꯕꯅꯦ ꯑꯩꯈꯣꯏ ꯏꯆꯦꯅ ꯃꯥꯅ ꯇꯧꯕꯗꯤ ꯑꯗꯨꯝ ꯄꯤꯕꯒꯤꯀꯣ ꯏꯄꯥꯅ
ꯑꯣ ꯑꯁ ꯅꯨꯄꯥꯒꯤ ꯗꯤꯃꯥꯟꯁꯤꯗꯤ ꯒꯥꯔꯤ ꯂꯩꯕꯤꯔꯣ
ꯒꯥꯔꯤ ꯂꯩꯕꯤꯌꯣ ꯂꯩꯕꯤꯌꯣ ꯑꯃꯨꯛꯀ ꯑꯅꯧꯕ ꯄꯥꯝꯃ ꯃꯤ ꯃꯃꯥꯟꯅꯕꯁꯤꯡꯒ ꯀꯩꯅꯣ ꯆꯥꯎꯕ ꯑꯃꯨꯛ ꯄꯥꯝꯃꯅꯤ ꯑ ꯅꯨꯄꯤꯗꯤ ꯐꯤꯔꯣꯜ ꯈꯛꯇꯅꯦꯕ ꯄꯥꯝꯕꯗ ꯑꯗꯨ ꯑꯣꯏꯔꯁꯨ ꯁꯦꯀꯦꯟ ꯍꯦꯟꯒꯨꯝꯕ ꯈ꯭ꯋꯥꯏꯗꯒꯤ ꯑꯍꯣꯡꯕ ꯂꯩꯈ꯭ꯔꯅꯤ ꯑꯗꯨ ꯈꯛꯇ ꯅꯨꯄꯤꯗꯤ
ꯏꯆꯦꯗ
ꯑꯥ
ꯁꯦꯀꯦꯟ ꯍꯦꯟ ꯂꯩꯃꯟꯕꯒꯤ ꯏꯃꯥꯅ ꯑꯗꯨꯝ ꯁꯥꯎꯕꯒꯤ
ꯎ
ꯏꯁꯀꯤꯟ ꯍꯦ ꯂꯩꯔꯒ ꯌꯥꯝ ꯂꯣꯠꯄꯅꯦ ꯑꯗꯣ
ꯍꯣꯏ ꯑꯩꯈꯣꯏꯁꯨ ꯇꯧꯋ ꯌꯥꯝ
ꯁꯅꯅꯅꯦ ꯅꯨꯡꯁꯤꯗ ꯍꯥꯏꯗꯤ ꯑꯗꯨꯝ ꯏꯆꯦꯒ ꯈꯔ ꯎ ꯈꯔ ꯀ꯭ꯂꯣꯖ ꯑꯣꯏꯅ ꯂꯩꯕꯒꯤꯀꯣ ꯂꯣꯏ ꯈꯪꯉꯦ ꯃꯥꯅ ꯅꯨꯄꯥ ꯀꯣꯏꯕ ꯐꯥꯎ ꯂꯣꯏ ꯑꯩ ꯈꯪꯉꯤ ꯑꯩꯉꯣꯟꯗ ꯍꯩꯒꯅꯤ ꯃꯣꯏ ꯑꯇꯣꯞꯄ ꯍꯩꯔꯦ
ꯑ
ꯃꯥꯗꯣ ꯃꯥꯥꯏ ꯀꯩꯩꯅꯣ ꯂꯩꯇꯕꯒꯤ ꯅꯨꯄꯥ ꯉꯥꯛꯇꯅꯤꯅ ꯌꯨꯝꯗ ꯑꯗꯣ ꯑꯩꯉꯣꯟꯗ ꯈꯔ ꯍꯩꯅꯕꯒꯤ
ꯑꯗꯨꯗꯤ ꯅꯪꯗꯤ ꯀꯩꯅꯣꯅꯤꯅꯦ ꯄꯨꯔꯥ ꯅꯨꯄꯤꯒꯤ ꯇꯥꯏꯞꯇꯅꯤꯅꯦ
ꯈꯪꯗꯦ ꯃꯥꯅ ꯑꯩꯉꯣꯟꯗ ꯑꯗꯨꯝ ꯍꯥꯏꯕꯤꯌꯦ ꯑꯁꯤ ꯅꯨꯄꯥ ꯐꯖꯕ꯭ꯔꯣ ꯑꯁꯤ ꯑꯩ ꯀꯣꯏꯕ ꯐꯖꯕ꯭ꯔꯣ ꯀꯥꯏꯅꯀꯣ ꯑꯩꯅ ꯑꯁ ꯐꯖꯩ ꯐꯖꯩ ꯄꯪꯀꯣꯏ ꯀꯣꯏꯌꯣ ꯍꯥꯏꯕꯅꯦꯕ
ꯍꯣ
ꯅꯪꯝꯕ꯭ꯔꯣ ꯌꯦꯡꯕ꯭ꯔꯣ ꯍꯟꯗꯛ
ꯧꯔ
ꯍꯣꯏ
ꯌꯦꯡꯉꯦ ꯑꯩ ꯑꯥ ꯑꯗꯨꯕꯨ ꯌꯦꯡꯗꯕ ꯀꯨꯏꯔꯤꯗ ꯅꯨꯃꯤꯠ ꯑꯅꯤ ꯑꯍꯨꯝ ꯂꯥꯏꯛ ꯂꯥꯛꯇ꯭ꯔꯦ ꯑꯩꯈꯣꯏꯗ ꯑꯗꯨꯗꯤ ꯌꯦꯡꯕ ꯐꯪꯗ꯭ꯔꯦ
ꯉꯁꯤꯒꯤꯗꯣ ꯐꯖꯕꯅꯦ ꯃꯣꯔꯅꯤꯡꯒꯤꯗꯣ
ꯅꯪ ꯌꯦꯡꯕ
ꯍ ꯌꯦꯡꯉꯕꯣꯜꯗꯤ ꯑꯗꯣ ꯌꯦꯉ ꯈꯨꯟꯗ ꯂꯥꯛꯑꯗꯤꯀꯣ ꯑꯩ ꯍꯣꯁꯇꯦꯜꯗꯒꯤ ꯊꯣꯛꯄꯅꯦꯕ ꯈꯨꯟꯗ ꯂꯥꯛꯑꯗꯤ ꯕꯣꯜ ꯌꯦꯡꯕꯗꯣ ꯏꯊꯟꯗ ꯌꯦꯡꯕꯗꯤ ꯌꯥꯝꯊꯜꯂꯦꯕ ꯄꯨꯟꯅ ꯌꯦꯡꯕꯗꯤ ꯌꯥꯝ ꯅꯨꯡꯉꯥꯏꯌꯦꯕ
ꯍꯣꯏ ꯉꯁꯤꯗꯣ ꯀꯩꯅꯣ ꯑꯩ ꯌꯥꯝ ꯌꯦꯡꯅꯤꯡꯕꯅꯦ ꯌꯥꯝꯅ ꯉꯝꯈ꯭ꯔꯦ
ꯅꯣꯔꯋꯦꯅ ꯉꯝꯈ꯭ꯔꯦ ꯑꯩ ꯃꯣꯔꯅꯤꯡ ꯌꯦꯡꯕꯗꯨꯗꯤ
ꯍꯦꯡꯕ꯭ꯔꯣ
ꯍꯣꯏ ꯕ꯭ꯔꯥꯖꯤꯜ ꯂꯩꯍꯧꯈ꯭ꯔꯦ
ꯌꯥ ꯌꯥꯝ ꯄꯜꯂꯦ
ꯌꯥ ꯌꯥꯝ ꯁꯤꯃꯅꯦꯅꯦ ꯃꯥꯨ
ꯑꯁ ꯑꯗꯨꯝ ꯅꯦꯝꯃꯥꯏ ꯆꯪꯕ꯭ꯔꯣ ꯉꯁꯤꯒꯤꯗꯤ
ꯄꯤꯅꯥꯜꯇꯤꯗ ꯑꯃ ꯆꯪꯨꯅꯦ
ꯑꯥ ꯑꯣꯟꯄꯜꯦ ꯑꯗꯨ ꯑꯣꯏꯔꯁꯨ ꯅꯣꯋꯦꯕꯨꯁꯨ ꯌꯥꯏꯗ ꯑꯗꯨꯝ ꯁꯞꯄꯣꯔꯠ ꯇꯧꯋꯤꯗ
ꯍꯣꯏ ꯍꯂꯗ ꯃꯁꯛ
ꯑ ꯑꯗꯣ ꯕ꯭ꯔꯥꯖꯤꯜꯒ ꯀꯩꯅꯣ ꯃꯕꯥꯅꯤ ꯀꯩꯅꯣ ꯁꯥꯟꯅꯕꯅꯤꯅꯀꯣ ꯎꯄꯥꯏ ꯂꯩꯇꯦ ꯑꯃꯗꯤ ꯑꯗꯨꯝ ꯇꯥꯕ ꯇꯥꯕꯅꯤꯅ
ꯃꯥꯅꯦ ꯃꯥꯅꯦ ꯅꯪꯗꯤ ꯆꯍꯤ ꯀꯌꯥꯃꯨꯛ ꯁꯨꯔꯒꯦ ꯏꯆꯦ ꯍꯥꯏꯗꯣꯏꯔꯣ ꯏꯆꯟ ꯍꯥꯏꯗꯣꯏꯔꯣ
ꯏꯆꯦ ꯑꯣꯏꯔꯝꯅꯤꯗ ꯅꯪ ꯍꯣꯟꯕ ꯇꯥꯔꯗꯤ
ꯍꯣꯏ ꯑꯩꯁꯨ ꯈꯂꯤꯅꯦ ꯑꯗꯣ ꯆꯍꯤꯗꯣ ꯍꯥꯏꯔꯛꯀꯦꯅꯦ ꯅꯪ ꯀꯌꯥ ꯁꯨꯔꯒꯦ
ꯍꯣꯏ